ꯍꯜꯂꯣ ꯍꯜꯂꯣ ꯇꯥꯕ꯭ꯔꯣ
ꯇꯥꯏꯌꯦ ꯀꯩꯗꯧꯔꯤꯅꯣ
ꯀꯔꯤꯁꯨ ꯇꯣꯗꯦ ꯅꯪꯗꯤ ꯀꯔꯤ ꯀꯩꯗꯧꯔꯤꯅꯣ
ꯍꯥꯏꯗꯤ ꯍꯤꯞꯄꯒ ꯂꯩꯑ ꯍꯧꯖꯤꯛꯇꯤ
ꯑꯩꯗꯤ ꯇꯦꯔꯦꯁꯇ ꯂꯦꯞꯄꯀ ꯂꯩꯌꯦꯦ
ꯇꯦꯔꯦꯁꯇ ꯀꯅꯥ ꯀꯅꯥ ꯂꯦꯞꯄꯤꯒꯦ
ꯑꯩ ꯈꯇꯥꯅꯦ ꯃꯤꯒꯤ ꯐꯤ ꯃ ꯌꯥꯝ ꯂꯩꯌꯦ ꯁꯤꯗ
ꯑꯣ ꯁꯨꯕꯒꯤꯔꯣ ꯍꯧꯖꯤꯛ ꯈꯛꯇ
ꯎꯝ ꯁꯨꯕꯒꯤꯂꯑꯦ ꯑꯩ ꯑꯩꯒꯤ ꯐꯤ ꯍꯣꯏ ꯑꯩꯒꯤ ꯐꯤꯁꯨ ꯑꯃ ꯑꯅꯤ ꯑꯍꯨꯝ ꯂꯩꯌꯦ
ꯑꯣ ꯉꯁꯤꯗꯤ ꯀꯃꯥꯏ ꯀꯃꯥꯏ ꯂꯩꯒꯦ ꯌꯥꯝ ꯁꯥꯗ꯭ꯔꯣ ꯉꯁꯤꯁꯦ
ꯍ ꯌꯥꯝ ꯌꯥꯝ ꯅꯠꯇꯦ ꯌꯥꯝꯅ ꯍꯣꯏ ꯁꯥꯗꯩ ꯁꯥꯏꯌꯦ ꯑꯗꯨ ꯌꯥꯝ ꯅꯥꯠꯇꯦꯀꯣꯡ ꯉꯁꯤꯗꯤ ꯗꯦꯗꯤ ꯄ ꯄꯨꯖꯩꯩ ꯑꯣ ꯑꯩꯈꯣꯏꯗꯤ ꯔꯨꯝꯗ ꯂꯩꯌꯦ ꯐꯦꯟꯗ ꯑꯗꯨꯅꯦ ꯌꯥꯝꯅ ꯁꯥꯗꯦ ꯑꯩꯈꯣꯏꯗꯤ ꯕꯥꯖꯦꯛꯒꯨꯝꯕꯗ ꯄꯥꯟ ꯊꯣꯛꯈ꯭ꯔ ꯍꯣꯏ ꯑꯗꯨꯅꯦ
ꯎ ꯍꯣꯏ ꯌꯥꯝ ꯁꯥꯏꯑꯦ ꯉꯁꯤꯗꯤ ꯑꯩꯗꯣ ꯑꯩꯒꯤ ꯃꯃꯥꯏꯗꯣ ꯉꯥꯡꯉꯦꯕ ꯁꯥꯃꯟꯗꯅ ꯑꯁꯤꯗꯤ
ꯑꯣ
ꯑꯩꯗꯤ ꯍꯨꯃꯥꯡ ꯌꯥꯝ ꯁꯧꯒꯠꯂꯦꯕ ꯑꯗꯨꯅ ꯌꯥꯝ ꯁꯥꯔꯦꯕ
ꯍꯣꯏ
ꯑꯗꯣ ꯉꯁꯤꯗꯤ ꯀꯩ ꯌꯦꯟꯁꯥꯡ ꯊꯣꯡꯗꯣꯔꯒꯦ
ꯉꯁꯤꯗꯤ ꯁꯟꯗꯦꯅꯦꯀꯣ ꯑꯗꯨꯅꯦ ꯑꯩꯈꯣꯏꯅꯅꯦꯅꯦ ꯑꯩꯈꯣꯏꯅꯅꯦꯅ ꯀꯔꯤ ꯌꯦꯟ ꯊꯕ ꯃꯥꯜꯂꯦ ꯍꯣꯏ ꯌꯦꯟꯒ ꯌꯦꯟꯒ ꯑꯂꯨ ꯊꯕ ꯃꯥꯜꯂꯦ
ꯑꯂꯨ ꯊꯣꯡꯕꯗ ꯌꯦꯟ ꯊꯥꯛꯄ ꯍꯥꯏꯌꯣ
ꯍꯣꯏ ꯑꯂꯨ ꯍꯣ ꯀꯔꯤ ꯍꯥꯏꯕ
ꯑꯥꯂꯨ ꯊꯣꯡꯕꯗ ꯌꯦꯟ ꯊꯥꯛꯄ
ꯍꯣꯏ ꯑꯂꯨ ꯊ ꯑꯂꯨ ꯊꯣꯝꯕꯗ ꯌꯦꯟ ꯊꯥꯛꯄ
ꯌꯦꯟꯅꯈꯤꯇꯪ
ꯆꯨꯝꯃꯦ
ꯑꯗꯨꯁꯨ ꯑꯩꯈꯣꯏꯗꯤ ꯑꯩꯈꯣꯏꯒꯤ ꯔꯨꯝꯗꯣ ꯆꯥꯕꯗꯅꯦ ꯌꯦꯟꯒꯤꯅꯦ ꯉꯛ ꯉꯥꯛ ꯌꯥꯎꯋꯦ ꯅꯦꯛ ꯉꯥꯛꯇ
ꯑꯣ
ꯌꯥꯝꯗ
ꯌꯥꯝꯅ ꯐꯖꯕ ꯌꯥꯎꯗꯦꯕ ꯑꯩꯈꯣꯏꯅ ꯆꯥꯕꯗꯗꯤ ꯍꯣꯏ ꯆꯨꯝꯃꯦ
ꯅꯣꯏꯁꯨ ꯇꯧꯕ꯭ꯔꯥ
ꯑꯩꯈꯣꯏꯁꯨ ꯑꯗꯨꯝ ꯇꯣꯛꯑꯦ
ꯑꯩꯈꯣꯏꯁꯨ ꯌꯥꯝ ꯇꯧꯋꯦ ꯑꯗꯨꯅ ꯇꯜꯂꯦ ꯌꯥꯝꯅ ꯀꯝꯄ꯭ꯂꯦꯟ ꯇꯧꯅꯤꯡꯉꯦ ꯑꯗꯨꯒ ꯃꯌꯥꯝ ꯌꯥꯝꯗꯕꯁꯨ ꯌꯥꯎꯋꯦ ꯃꯤꯒꯤ ꯔꯨꯝꯅ ꯃꯌꯥꯝ ꯃꯌꯥꯝ ꯌꯥꯝꯃꯒ
ꯍꯣꯏ ꯆꯨꯝꯃꯦ ꯑꯗꯨ ꯑꯩꯈꯣꯏꯅ ꯀꯣꯝꯄ꯭ꯂꯦꯟ ꯇꯧꯔꯗꯤ ꯃꯥꯅ ꯁꯥꯕ ꯑꯃ ꯁꯥꯕ ꯑꯃ ꯂꯩ
ꯃꯥꯅ ꯁꯥꯎꯔꯅꯤ ꯑꯗꯨꯒ ꯃꯥꯅ ꯑꯃꯨꯛꯀꯁꯨ ꯍꯥꯄꯛꯑꯔꯣꯏ ꯑꯃꯨꯛꯀ ꯍꯦꯟꯅ
ꯍꯣꯏ ꯑꯗꯨ ꯑꯩꯈꯣꯏꯕꯨꯁꯨ ꯁꯨꯃꯥꯏꯅ ꯇꯧꯋꯦ ꯂꯥꯁ ꯇꯥꯏꯝ ꯑꯩꯈꯣꯏꯅ ꯀꯝꯄ꯭ꯂꯦꯟ ꯇꯧꯋꯦꯀꯣ ꯔꯁꯨ ꯉꯥꯁꯥꯏꯁꯨ ꯑꯗꯨ ꯏꯁꯃꯣꯜ ꯏꯁꯃꯣꯜ ꯑꯦꯃꯥꯎꯟ ꯍꯥꯞ ꯍꯥꯞꯀꯦ ꯅꯪꯅ ꯑꯗꯨ ꯑꯩꯈꯣꯏ ꯔꯨꯝꯗꯤ ꯑꯩꯈꯣꯏ ꯋꯥꯔꯗꯦꯟ ꯃꯥꯐ ꯒꯤ ꯐꯦꯃꯤꯂꯤꯁꯤꯡꯁꯨ ꯑꯩꯈꯣꯏ ꯔꯨꯝꯗ ꯔꯥꯏꯁ ꯂꯧꯋꯦ ꯑꯩꯈꯣꯏꯅ ꯍꯥꯏ ꯈ꯭ꯔꯦ ꯑꯗꯨꯅꯦ ꯃꯥꯅ ꯁꯥꯎꯔꯒ ꯈꯤꯇꯪ ꯈꯤꯇꯪ ꯍꯥꯞꯀꯦ ꯍꯥꯞꯄꯦ ꯑꯩꯈꯣꯏꯒꯤ ꯕꯦꯁꯦꯜꯗ ꯁꯥꯎꯔꯦ ꯍꯥꯏꯗꯤ ꯐꯠꯇꯦ
ꯈꯪꯗꯦꯗ ꯑꯗꯣ ꯑꯩꯈꯣꯏꯗꯤ ꯑꯩꯈꯣꯏ ꯈꯥꯡꯉꯁꯦ ꯀꯩꯁꯨꯝ ꯌꯥꯝ ꯀꯨꯏꯕꯁꯨ ꯅꯠꯇ꯭ꯔꯦ ꯑꯩꯈꯣꯏꯁꯦ ꯃꯥꯅ ꯇꯧꯅꯤꯡꯕ ꯇꯧꯖꯔꯁꯅꯨ
ꯎꯝ ꯆꯨꯝꯃꯦ
ꯆꯨꯝꯃꯦꯀꯣ ꯑꯩꯅꯥ ꯍꯥꯏꯁꯦ
ꯍꯣꯏ ꯆꯨꯝꯃꯦ ꯀꯣꯛ ꯌꯥꯝꯅꯥꯅꯦ ꯆꯦꯟꯖ ꯇꯧꯔꯗꯤ ꯐꯔꯦꯀꯣ
ꯅꯦꯅꯦ ꯍꯣꯏ ꯑꯗꯨ ꯆꯦꯟꯖ ꯇꯧꯔꯔꯣꯏꯗ ꯍꯥꯏꯕꯗꯤ ꯃꯣꯏꯒꯤ ꯃꯤꯅꯤꯅ ꯀꯩꯁꯨꯝ ꯇꯧꯔꯣꯏ
ꯍꯣꯏ ꯑꯗꯨꯅꯦ
ꯑꯗꯨꯅꯦ ꯇꯧꯔꯤꯁꯦ ꯄꯩꯁꯥꯗꯤ ꯑꯗꯨꯝ ꯄꯤꯔꯦ ꯑꯗꯨꯒ ꯍꯣꯏ ꯍꯥꯎꯕꯁꯨ ꯆꯥꯗ꯭ꯔꯦ ꯑꯩ
ꯍꯣꯏ ꯆꯨꯝꯃꯦ
ꯑꯍꯝ ꯑꯥ ꯅꯪꯁꯦ ꯅꯪꯗꯤ ꯌꯦꯟ ꯊꯣꯡꯕ ꯍꯩꯕ꯭ꯔꯣ
ꯍꯩꯌꯦ ꯑꯩꯗꯤ ꯅꯪꯗꯤ
ꯑꯩꯩꯁꯨ ꯍꯩꯌꯦ ꯑꯗꯣ ꯌꯦꯟ ꯈꯛꯇꯔꯣ ꯑꯇꯩ ꯑꯇꯩꯗꯤ ꯍꯩꯕ꯭ꯔꯣ
ꯑꯩ ꯍꯣꯏ ꯄꯣꯔꯛ ꯑꯣꯛꯁꯨ ꯍꯩꯌꯦꯀꯣ ꯑꯣꯛ ꯊꯣꯡꯕꯁꯨ ꯁꯨ ꯍꯩꯌꯦ ꯑꯗꯨ ꯎꯝ ꯐꯤꯁ ꯗꯤ ꯍꯩꯇꯦ ꯉꯥꯗꯤ ꯍꯩꯇꯦ ꯑꯩ
ꯅꯍꯥꯟ ꯆꯠꯄꯗ ꯅꯍꯥꯟ ꯆꯥꯕ ꯁꯟꯗꯣ ꯍꯥꯎꯇ꯭ꯔꯣ
ꯀꯔꯤ ꯍꯣꯏ ꯍꯣꯏ ꯍꯣꯏ
ꯍꯥꯎꯑꯦꯀꯣ ꯑꯗꯨꯗꯣ
ꯍꯥꯎꯑꯦ
ꯑꯩꯗꯤ ꯑꯃꯨꯛꯀ ꯆꯥꯅꯤꯡꯉꯦ ꯑꯗꯨ ꯑꯗꯨꯃꯥꯏꯅ ꯇꯧꯔꯥꯒ
ꯍꯣꯏ ꯑꯩꯁꯨ ꯑꯃꯨꯛꯀ ꯂꯣꯏꯅꯃꯛ ꯆꯠꯁꯤꯔꯥ ꯑꯩꯈꯣꯏ
ꯍꯣꯏ ꯆꯠꯁꯦ ꯅꯣꯡꯃ
ꯅꯨꯃꯤꯠ ꯑꯃ ꯑꯃ ꯆꯠꯁꯦ
ꯍꯣꯏ ꯆꯠꯁꯦ ꯅꯣꯡꯃ ꯆꯠꯁꯦ
ꯎꯝ ꯕꯤꯐꯣꯔ ꯑꯦꯛꯖꯥꯝ ꯆꯥꯁꯦ ꯏꯟꯖꯣꯏ ꯇꯧꯁꯦ ꯑꯃꯨꯛꯀ ꯎꯝ
ꯑꯗꯨꯕꯨ ꯑꯩꯈꯣꯏꯗꯤ ꯌꯥꯏ ꯃꯤ ꯑꯇꯩ ꯌꯥꯔꯛꯀꯗ꯭ꯔꯣ
ꯃꯤ ꯑꯇꯩꯗꯨꯁꯨ ꯑꯩꯈꯣꯏꯅ ꯍꯥꯏꯔꯗꯤ ꯌꯥꯏ ꯍꯥꯏꯕ ꯃꯥꯜꯂꯦ
ꯃꯣꯏꯗꯤ ꯑꯃꯨꯛ ꯑꯃꯨꯛ ꯍꯦꯛꯇ ꯍꯦꯛꯇ ꯍꯥꯏꯗꯤ ꯃꯇꯝ ꯌꯧꯔꯀꯥꯟꯗ ꯑꯦ ꯑꯩ ꯌꯥꯔꯣꯏ ꯑꯩ ꯌꯥꯔꯣꯏ ꯇꯧꯋꯦꯗꯅ
ꯍꯣꯏ ꯑꯗꯨꯁꯨ
ꯑꯗꯨꯝ ꯇꯧꯋꯦꯕ ꯑꯗꯨꯅ ꯅꯨꯡꯉꯥꯏꯇꯦꯕ
ꯃꯤꯗꯤ ꯃꯤ ꯃꯤ ꯑꯃ ꯑꯅꯤꯗꯤ ꯂꯥꯏꯔꯤꯛ ꯇ ꯁꯤꯔꯁꯀꯤ ꯃꯤꯅꯦ ꯑꯗꯨꯅꯦ
ꯍꯣꯏ ꯃꯤꯗꯤ ꯀꯩ ꯍꯥꯏꯅꯤ ꯂꯥꯁ ꯑꯋꯥꯔꯗ ꯌꯥꯔꯀꯇꯦꯕ ꯍꯦꯛꯇꯥ
ꯍꯣꯏ
ꯑꯗꯨꯅ ꯅꯨꯡꯉꯥꯏꯇꯦꯕ ꯄ꯭ꯂꯥꯟ ꯁꯤꯟꯅꯔꯒ
ꯍꯣꯏ ꯍꯣꯏ ꯂꯥꯁ ꯑꯋꯥꯔ ꯂꯥꯁ ꯑꯋꯥꯔꯗ ꯌꯥꯔꯣꯏ ꯌꯥꯔꯣꯏ ꯍꯥꯏꯔꯗꯤ ꯑꯩꯗꯤ ꯅꯨꯡꯉꯥꯏꯇꯦ
ꯑꯗꯨꯅꯦ ꯍꯥꯟꯅꯗꯒꯤ ꯍꯥꯏꯔꯗꯤ ꯐꯕ
ꯍꯣꯏ ꯆꯨꯝꯃꯦ ꯑꯗꯣ ꯑꯩꯈꯣꯏ ꯔꯨꯝꯗꯁꯨ ꯃꯤ ꯑꯃ ꯂꯩꯌꯦ ꯑꯗꯨ ꯃꯥꯗꯤ ꯑ ꯍꯣꯏ ꯑꯗꯨ ꯑꯗꯨ ꯃꯥ ꯃꯥꯗꯤꯀꯣ ꯎꯝ ꯕꯤꯐ ꯆꯥꯕ ꯌꯥꯗꯦ ꯃꯥꯗꯤ ꯑꯦꯂꯔꯖꯤ ꯇꯧꯋꯦ
ꯑꯣ ꯃꯥꯏ ꯅꯨꯡꯉꯥꯏꯇꯦꯅꯦ ꯑꯗꯨꯗꯤ
ꯎꯝ ꯃꯥꯁꯨ ꯆꯠꯅꯤꯡꯉꯦ ꯍꯥꯏꯌꯦ ꯑꯗꯨ ꯆꯥ ꯆꯥꯕꯒ ꯑꯦꯂꯔꯖꯤ ꯑꯗꯨꯝ ꯇꯧꯋꯦ ꯑꯗꯨꯅꯦ
ꯆꯥꯕ ꯌꯥꯗꯦ ꯍꯣꯏ
ꯑ ꯅꯪꯗꯤ ꯂꯣꯏꯅ ꯆꯥꯕ ꯌꯥꯕ꯭ꯔꯣ
ꯑꯩꯗꯤ ꯌꯥꯏꯌꯦ
ꯑꯃꯠꯇ ꯑꯩꯁꯨ ꯂꯣꯏ ꯆꯥꯏꯌꯦ
ꯑꯣ
ꯍꯥꯃꯦꯡꯗꯤ ꯆꯥꯕ꯭ꯔꯣ
ꯍꯥꯥ
ꯍꯥꯃꯦꯡ
ꯍꯥꯃꯦꯟ
ꯍꯥꯃꯦꯡ ꯈꯪꯕ꯭ꯔꯣ
ꯈꯥꯃꯦꯟꯗꯤ ꯈꯝꯗꯦ
ꯅꯪ ꯍꯦ ꯍꯥꯃꯦꯡ ꯍꯥꯏꯕ ꯍꯥꯃꯦꯡ
ꯑꯣ ꯑꯣ ꯑꯣ ꯍꯣꯏ ꯆꯥꯔꯦ
ꯆꯥꯔꯦ ꯑꯗꯨ ꯆꯥꯈ꯭ꯔꯕꯣ ꯅꯪ ꯍꯥꯟꯅ ꯍꯥꯎꯕ꯭ꯔꯣ
ꯍꯋꯦ
ꯀꯔꯤꯅꯣ ꯃꯈꯣꯟ ꯑꯃ ꯇꯥꯕꯩ ꯇꯥꯏꯞꯇ ꯇꯧꯔꯤꯁꯤꯅ
ꯋꯥꯔꯗꯟꯅꯦ ꯍꯣꯏ ꯑꯩꯈꯣꯏ ꯋꯥꯔꯗꯦꯟꯗꯤꯀꯣ ꯌꯥꯝꯅ ꯀꯔꯤ ꯀꯔꯤ ꯍꯥꯏꯕꯤꯒꯦ ꯌꯥꯝꯅ ꯏꯁꯄꯤꯀꯔ ꯇꯥꯏꯞ ꯇꯧꯋꯦ ꯍꯤ
ꯁꯤ
ꯏꯁꯄꯤꯀꯔꯗꯤ ꯗꯥꯔꯀꯥꯔ ꯂꯩꯇꯦꯀꯣ
ꯗꯀꯥ ꯂꯩꯇꯦ ꯗꯀꯥ ꯂꯩꯇꯦ ꯍꯣꯏ ꯍꯣꯏ ꯍꯣꯏ ꯃꯥ ꯂꯩꯔꯗꯤ ꯌꯥꯔꯦ ꯑꯩꯈꯣꯏ ꯐꯪꯁꯟꯒꯨꯝꯕ ꯇꯧꯕꯗ ꯃꯥ ꯃꯥꯅ ꯂꯩꯔꯗꯤ ꯌꯥꯔꯦ ꯏꯁꯄꯤꯀꯔ ꯁꯨꯡꯊꯥ ꯊꯥꯗꯦ
ꯍꯣꯏ ꯑꯗꯨ ꯐꯪꯁꯟꯒꯨꯝꯕ ꯂꯩꯔꯗꯤ ꯃꯥ ꯃꯥ ꯂꯥꯏꯔꯗꯤ ꯑꯗꯨꯝ ꯁ꯭ꯂꯣꯞ ꯁ꯭ꯂꯣꯞ ꯁ꯭ꯂꯣꯞ ꯑꯣꯏꯔꯦ ꯃꯥꯅ ꯕꯤꯇ꯭ꯋꯤꯟ ꯗ ꯏꯟꯇꯔꯞ ꯇꯧꯋꯦ ꯍꯥꯏꯗꯨꯅꯦ ꯐ꯭ꯂꯣꯞ ꯑꯋꯦ ꯄ꯭ꯔꯣꯒꯥ꯭ꯔꯥꯝ ꯂꯣꯏꯅꯃꯛ ꯑꯗꯨꯑꯩꯗꯤ ꯄꯥꯝꯗꯦꯀꯣ
ꯑꯩꯁꯨ ꯄꯥꯝꯗꯦ ꯃꯥ ꯌꯥꯝꯅ ꯍꯩꯄꯥ ꯁꯥꯏ
ꯍꯣꯏ ꯇꯕꯂꯦ
ꯑꯁ ꯇꯜꯂꯦ ꯇꯜꯂꯦ ꯃꯥꯒꯤ ꯍꯩꯐꯥꯛ ꯈꯨꯁꯥꯁꯤꯗꯤ ꯃꯥ ꯇꯨꯃꯤꯟꯅ ꯂꯩꯐꯝ ꯊꯣꯛꯄ ꯂꯩꯇꯦꯕ ꯁꯥꯅꯦꯕ
ꯍꯣꯏ ꯑꯩꯈꯣꯏꯅ ꯇꯧꯔꯣ ꯍꯥꯏ ꯑꯗꯨ ꯏ ꯃꯥꯅ ꯍꯣꯏ ꯑꯃꯨꯛꯀ ꯑꯩꯈꯣꯏꯅ ꯇꯧꯔꯣ ꯍꯥꯏꯒꯦ ꯑꯣ ꯑꯃꯨꯛꯀ ꯭ ꯀꯔꯤ ꯅꯣ ꯁꯤ ꯇꯧꯔꯣꯏ ꯁꯤ ꯇꯧꯔꯣꯏ ꯁꯤ ꯇꯧꯔꯣꯏ ꯍꯥꯏꯌꯦ ꯃꯥꯅ ꯑꯗꯨ ꯍꯥꯏ
ꯑꯗꯣ ꯃꯥꯅ ꯑꯃꯨꯛ ꯁꯦꯝꯗꯣꯔꯛꯑꯅꯤ
ꯍꯣꯏ ꯅꯨꯡꯉꯥꯏꯇꯦꯀꯣ
ꯑꯗꯨꯃꯥꯏ ꯇꯧꯗꯣꯏ ꯅꯠꯇꯦ ꯁꯤꯃꯥꯏ ꯇꯧꯒꯗꯕꯅꯤ ꯊꯧꯔꯛꯑꯒ
ꯍꯣꯏ ꯍꯩꯇꯦꯅꯈꯣꯏ ꯍꯩꯇꯦ
ꯍꯣꯏ ꯃꯤ ꯃꯤ ꯁꯨꯃꯥꯏꯅ ꯁꯤꯟꯕ ꯂꯥꯡꯕ ꯌꯥꯔꯣꯏ ꯀꯥꯏꯅ ꯍꯥꯏꯔꯛꯀꯅꯤ ꯑꯗꯨꯒ
ꯎꯝ ꯑꯗꯨꯅꯦ
ꯌꯥꯝ ꯍꯩꯕꯁꯤ ꯃꯉꯥꯏꯈ꯭ꯔꯦ ꯃꯥ
ꯍꯣꯏ ꯇꯨ
ꯑꯥ ꯀꯩꯗꯧꯔꯕꯣ
ꯀꯔꯤꯁꯨ ꯇꯣꯗꯦ ꯑꯣ ꯃꯥꯒꯤ ꯅꯨꯄꯥ ꯂꯕ꯭ꯔꯣ ꯋꯥꯔꯗꯥꯟꯒꯤ
ꯀꯅꯥꯅꯣ ꯃꯥꯏ ꯅꯨꯄꯥꯗꯣ ꯑꯃꯨꯛ-ꯃꯨꯛ ꯂꯥꯛꯄꯅꯦ ꯑꯗꯨꯝ ꯂꯩꯇꯦꯌꯦ
ꯑꯣ
ꯅꯨꯡꯗꯥꯡꯗ ꯂꯥꯛꯑꯦ ꯑꯃꯨꯛ ꯑꯃꯨꯛ
ꯑꯣ ꯃꯥꯒꯤ ꯅꯨꯄꯥꯁꯨ ꯐꯠꯇꯦꯀꯣ ꯃꯥ ꯃꯥꯕꯨ ꯅꯨꯡꯁꯤꯗꯦ ꯃꯥꯜꯂꯦ
ꯍꯣꯏ ꯍꯣꯏ ꯅꯨꯡꯁꯤꯗꯕ ꯃꯥꯜꯂꯦ ꯀꯩꯁꯨ ꯅꯥ ꯀꯥꯟ ꯂꯩꯇꯦ
ꯍꯣꯏ ꯍꯣꯏ ꯅꯨꯄꯥꯗꯤ ꯍꯣꯏ ꯃꯥꯒꯤ ꯅꯨꯄꯥꯗꯤ ꯎꯝ ꯃꯁꯛꯁꯨ ꯐꯖꯔꯦ ꯑꯗꯨ ꯀꯔꯤ ꯊꯕꯛꯁꯨ ꯇꯧꯑꯦ ꯃꯤꯁꯨ ꯆꯥꯎꯋꯦꯀꯣ ꯑꯗꯨ ꯅꯨꯄꯤꯒꯨꯝꯕꯗꯤ ꯃꯥꯕꯨ ꯄꯥꯝꯃꯦ ꯁꯁꯨ ꯃꯥꯜꯂꯦ ꯍꯥꯏꯗꯤ
ꯍꯣꯏ ꯑꯇꯣꯞꯄ ꯅꯨꯄꯤ ꯄꯥꯝꯕ ꯃꯥꯜꯂꯦꯀꯣ
ꯍꯣꯏ ꯑꯗꯨ ꯑꯗꯨ ꯅꯨꯄꯤꯅ ꯃꯥꯕꯨ ꯄꯥꯝꯃꯦꯗꯤ ꯉꯁꯥꯏꯒꯤ ꯈꯪꯉꯦꯀꯣ ꯑꯩꯗꯤ ꯅꯨꯄꯤ ꯂꯥꯛꯑꯦ ꯑꯩ ꯑꯉꯥꯡꯁꯨ ꯂꯥꯛꯑꯦ ꯁꯨꯃꯥꯏꯅ ꯉꯁꯥꯏꯒꯤ
ꯀꯩꯗꯧꯕ ꯀꯩꯕꯥ
ꯅꯠꯇꯦ ꯐ꯭ꯂꯔꯠ ꯇꯧꯕ ꯌꯥꯗꯦ ꯃꯥꯗꯤ ꯅꯨꯄꯤꯁꯨ ꯂꯥꯛꯑꯦ ꯑꯗꯨ ꯀꯔꯤ ꯃꯥꯒꯤ ꯃꯆꯥ ꯑꯅꯤꯁꯨ ꯂꯥꯛꯑꯦ ꯑꯗꯨꯅꯦ
ꯍꯣꯏ ꯅꯨꯄꯤ ꯂꯩꯇꯕ ꯃꯆꯥ ꯂꯩꯇꯕ ꯑꯣꯏꯔꯗꯤ ꯌꯥꯏꯌꯦ
ꯎꯝ ꯍꯣꯏ ꯒꯥꯔꯜ ꯐ꯭ꯔꯦꯟ ꯕꯣꯏ ꯐ꯭ꯔꯦꯟ ꯑꯣꯜꯔꯦꯗꯤ ꯌꯥꯏꯀꯣ ꯋꯦꯗꯤꯡ ꯃꯦꯔꯤꯖ ꯇꯧꯗꯦ ꯑꯗꯨꯅ ꯌꯥꯏꯑꯦ ꯎꯝ ꯑꯗꯨ ꯑꯐꯇꯔ ꯃꯦꯔꯦꯖꯗꯤ ꯍꯥꯏꯗꯤ ꯆꯜꯂꯦ
ꯍꯥꯏ
ꯄꯝꯗꯦ
ꯍꯣꯏ ꯑꯩꯈꯣꯏ ꯔꯨꯝꯗꯁꯨ ꯍꯧꯖꯤꯛ ꯃꯤ ꯑꯅꯧꯕ ꯑꯃ ꯂꯥꯛꯑꯦ
ꯑꯣ ꯀꯅꯥ
ꯑꯩꯈꯣꯏꯒꯤ ꯑꯩꯈꯣꯏꯒꯤ ꯆꯛ ꯆꯛꯍꯣꯏ ꯍꯣꯏ ꯌꯥꯝ ꯈꯪꯉꯦ ꯅꯪꯗꯤ
ꯍꯣꯏ ꯍꯣꯏ ꯈꯥꯃꯦꯟ ꯃꯥꯜꯂꯦ ꯑꯩꯗꯤꯅꯦ ꯑꯗꯨꯅꯦ ꯎꯗꯦ ꯑꯗꯨ ꯅꯪꯒꯤ ꯅꯦꯕꯔꯁ ꯁꯨ ꯈꯥꯃꯦꯟꯁꯨ ꯃꯄꯥꯟꯗ ꯆꯥꯈ꯭ꯔꯦꯀꯣ ꯑꯗꯨꯅꯦ ꯑꯩ ꯈꯪꯉꯤ ꯃꯥ ꯃꯥ ꯃꯥꯂꯦ ꯎꯝ
ꯁꯨꯃꯤꯅꯥ ꯌꯥꯝ ꯍꯩꯔꯦꯀꯣ
ꯍꯣꯏ
ꯎꯝ
ꯅꯪ ꯌꯨꯅꯤꯐꯣꯔꯝ ꯋꯥꯁ ꯇꯧꯈ꯭ꯔꯦꯕꯣ
ꯅꯣ ꯇꯧꯗꯦ
ꯀꯔꯤꯅꯣ
ꯑꯩ ꯃꯇꯝ ꯂꯩꯇꯦ
ꯎ ꯃꯇꯝ ꯂꯩꯇꯦ ꯑꯗꯨ ꯀꯔꯤꯅꯣ ꯃꯇꯝꯇ ꯆꯥꯈ꯭ꯔꯦꯅ ꯑꯥ ꯑꯩꯁꯨ ꯍꯣꯁꯇꯦꯜꯗ ꯑꯗꯨꯝ ꯂ ꯂꯥꯛꯑꯦ ꯑꯗꯨꯁꯨ ꯑꯩꯁꯨ ꯃꯄꯥꯝ ꯂꯥꯛꯇꯦ ꯇꯨꯝꯔꯒ ꯂꯩꯌꯦ ꯑꯗꯨꯅꯦ ꯋꯥꯁ ꯇꯣꯗꯦ
ꯎꯝ ꯅꯪꯗꯤ ꯃꯇꯝ ꯂꯩꯔꯒ ꯇꯨꯝꯃꯒ ꯂꯩꯕ ꯅꯪꯅ ꯑꯩꯗꯤ ꯃꯇꯝ ꯂꯩꯇꯕ
ꯍꯣꯏ
ꯐꯠꯇꯦꯀꯣ ꯅꯪ ꯑꯗꯨꯗꯤ ꯅꯪꯗꯤ ꯇꯟꯕꯒꯤꯅꯦ
ꯍꯣꯏ ꯑꯩ ꯑꯩꯒꯤ ꯍꯦꯕꯤꯠꯁꯨ ꯐꯠꯇꯦ ꯑꯩ ꯑꯗꯨ ꯄꯥꯝꯗꯦ ꯑ ꯆꯦꯟꯁꯇꯣꯟ ꯅꯤꯌꯦ ꯇꯨꯝ ꯑꯗꯨꯝ ꯇꯨꯝ ꯇꯨꯝ ꯇꯨꯝꯔꯒ ꯂꯩꯌꯦ ꯑꯩꯗꯤ ꯑꯗꯨ ꯐꯖꯅ ꯇꯨꯡꯗꯗꯤ ꯑꯩꯗꯤ ꯌꯥꯗꯦ ꯑ ꯃꯤ ꯃꯁꯛ ꯅꯨꯡꯉꯥꯏꯇꯦꯒꯨꯝꯕ ꯃꯥꯜꯂꯦ ꯑꯩꯒꯤ ꯐꯦꯁ ꯑꯩꯒꯤ ꯁꯥꯞꯁꯨ ꯑꯣ ꯑꯩꯒꯤ ꯑꯗꯨꯗ ꯑꯩꯒꯤ ꯏꯁꯀꯤꯡꯁꯨ ꯌꯥꯝꯅ ꯄꯦꯜ ꯑꯣꯏꯔꯒ ꯗꯥꯔꯛ ꯑꯣꯏꯔꯒꯀꯣ ꯐꯖꯅ ꯇꯨꯝꯗ꯭ꯔꯗꯤ
ꯑꯣ ꯅꯪꯅ ꯍꯥꯏꯁꯦ ꯇꯨꯝꯗ꯭ꯔꯀꯥꯟꯗ ꯋꯥꯔꯀꯥꯟꯗ ꯑꯅꯥꯕ ꯃꯥꯜꯂꯦꯕ ꯅꯠꯇ꯭ꯔꯥ
ꯍꯣꯏ
ꯍꯣꯏ ꯑꯗꯨꯗꯤ ꯇꯨꯝꯕꯅ ꯐꯩꯅꯦ ꯑꯗꯨꯗꯤ ꯇꯨꯝꯒꯗꯕꯅꯦ ꯑꯩꯈꯣꯏ
ꯍꯣꯏ ꯑꯗꯨ ꯍꯣꯏ ꯃꯤꯁꯨ ꯇꯨꯡꯔꯦ ꯑꯗꯨ ꯑꯩꯗꯤ ꯑꯗꯨꯝ ꯑꯦꯛꯁꯇ꯭ꯔꯥ ꯑꯦꯛꯁꯇ꯭ꯔꯥ ꯑꯗꯨꯝ ꯇꯨꯝꯃꯦ ꯑꯗꯨ ꯀꯔꯤꯒꯤꯅꯣ ꯑꯩꯁꯨ ꯈꯟꯗꯦ
ꯍꯣꯏ ꯅꯪꯗꯤ ꯃꯌꯥꯝ ꯇꯨꯝꯕ ꯃꯥꯜꯂꯦ ꯑꯗꯨꯝ ꯑꯗꯨ ꯀꯃꯥꯏꯅ ꯇꯧꯔꯤꯅꯣ
ꯍꯣꯏ ꯈꯟꯗꯦ
ꯈꯪꯈ꯭ꯔꯦꯗ ꯅꯪꯒꯤꯁꯤꯗꯤ ꯑꯗꯨꯝ ꯇꯨꯝꯃ ꯂꯩꯒꯗꯕ ꯃꯥꯜꯂꯦꯗ ꯅꯪꯒꯤꯁꯤꯗꯤ ꯑꯗꯨꯝ ꯇꯨꯝꯃ ꯂꯩꯌꯣ ꯅꯪ ꯑꯗꯨ